ꯍ ꯍꯜꯂꯣ ꯇꯥꯕ꯭ꯔꯣ
ꯑꯣ ꯍꯜꯂꯣ
ꯍꯜꯂꯣ ꯆꯥꯛ ꯆꯥꯔꯕꯣ
ꯆꯥꯛ ꯆꯥꯔꯔꯕꯣ
ꯍꯜꯂꯣ
ꯇꯥꯗꯕ꯭ꯔꯣ ꯇꯥꯗ꯭ꯔꯣ
ꯑꯥ ꯑꯥ ꯇꯥꯕ꯭ꯔꯣ
ꯇꯥꯗꯕ ꯇꯥꯔꯦ ꯇꯥꯔꯦ ꯇꯥꯔꯦ
ꯑꯥ ꯇꯥꯔꯦ ꯇꯥꯔꯦ
ꯆꯥꯛ ꯆꯥꯔꯕꯣ ꯅꯨꯡꯉꯥꯏꯕꯅ ꯂꯣꯏꯔ‌ꯦ ꯑꯩꯗꯤ
ꯈꯔ ꯅꯦꯋꯥꯛ ꯐꯠꯇꯕ ꯃꯥꯜꯂꯦꯀꯣ
ꯅ‌ꯦꯋꯥꯛ ꯑꯗꯨꯝ ꯌꯥꯏꯗ ꯑꯩꯪꯉꯣꯟ ꯗꯗꯤ
ꯈꯔ ꯑꯩꯈꯣꯏꯒꯤꯁꯦ ꯅꯨꯡꯉꯥꯏꯇꯕ ꯃꯥꯜꯂꯦ ꯅꯅꯤꯋꯥꯛꯁꯦ
ꯀꯗꯥꯥꯏ ꯂꯩꯒꯦ ꯌꯨꯝꯗ ꯂꯩꯕ꯭ꯔꯣ
ꯌꯨꯝꯗ ꯂꯩꯔ ꯍꯣꯏ ꯅꯪꯗꯤ
ꯆꯥꯛ ꯑꯩ ꯊꯕꯛ ꯆꯠꯊꯣꯛꯑꯦ ꯆꯥꯛ ꯆꯥꯔꯕꯣ
ꯍꯣꯏ ꯆꯂꯦꯅꯦ
ꯀꯔꯤ ꯃꯊꯦꯜ ꯆꯥꯒꯦ
ꯑꯁ ꯉꯁꯤꯁꯦ ꯕ‌ꯦꯠ ꯆꯥꯗ ꯑꯂꯨꯒ ꯕꯤꯟꯁ ꯀ ꯁꯝ ꯃꯤꯛꯁ ꯇꯧꯔꯒ ꯂꯣꯏꯅ
ꯑꯥꯎꯏꯅꯦ
ꯎꯝ
ꯑꯗꯨꯅ ꯍꯦꯟꯅ ꯍꯥꯎꯏꯤꯅꯦ ꯀꯅꯥꯅ ꯊꯣꯡꯕꯅꯣ
ꯍꯣꯏ ꯑꯩꯅ ꯊꯣꯡꯕꯅꯤ ꯉꯁꯤꯗꯤ
ꯑꯁ ꯊꯣꯡꯕꯕꯨ ꯍꯩꯕ꯭ꯔꯣ
ꯍꯥꯦ
ꯊ‌ꯣꯡꯕꯕꯨ ꯍꯩꯕ꯭ꯔꯣ
ꯑꯁ ꯐꯖꯅ ꯇꯥꯛꯂꯗꯤ ꯍꯩꯌ‌ꯦ
ꯆꯥꯛꯇ‌ꯣ ꯊꯣꯡꯕ ꯍꯩꯕ꯭ꯔꯕ
ꯀꯔꯤ ꯍꯩꯇꯕꯒꯤ ꯌꯥꯔꯅ ꯑꯗꯨꯅ
ꯍꯩꯔꯝꯘꯧ ꯃꯥꯟꯗꯕ
ꯃꯔꯣꯛ ꯌꯥꯝ ꯊꯛꯆꯜꯂꯒ ꯃꯔꯣꯛ ꯌꯥꯝ ꯊꯛꯆꯜꯂꯒ ꯐꯔꯛ ꯇꯥꯗꯧ ꯃꯥꯟꯕ
ꯑꯩꯈꯣꯏꯗꯤ ꯂꯣꯏꯅ ꯍꯥꯏꯕ
ꯄ꯭ꯔꯣꯅꯤ ꯍꯥꯏꯁꯤꯔꯥ ꯄ꯭ꯔꯣꯅꯤ ꯍꯥꯏꯗꯤꯔꯥ
ꯄ꯭ꯔꯣꯅ ꯄ꯭ꯔꯣ ꯅꯠꯇꯦꯕ ꯄ꯭ꯔꯣ ꯃꯦꯛꯁꯅꯤꯕ
ꯑꯣ ꯑ‌ꯪꯇꯔꯥ ꯄ꯭ꯔꯣ ꯃꯁꯅꯦ ꯋꯥ ꯑꯗꯨꯅꯤꯅꯦ ꯑꯗꯨꯅ ꯊꯣꯡꯉꯝꯕꯗꯨꯅꯦ ꯍꯥꯎꯗ꯭ꯔꯤꯁꯦ
ꯍꯥꯎꯕꯅꯤꯍꯦ ꯑꯗꯣ
ꯑꯩ ꯈꯪꯉꯦꯕ ꯑꯩꯅ ꯑꯩꯗꯤ ꯑꯗꯨꯝ ꯆꯥꯔꯛꯑꯦꯕ ꯑꯜꯇ꯭ꯔꯥ ꯄ꯭ꯔꯣ ꯃꯦꯛꯁ ꯀꯥꯡꯕꯨꯅ ꯊꯣꯉꯝꯕꯁꯦ ꯃꯥꯔ ꯀꯨꯝꯁ ꯊꯥꯕ ꯑꯗꯨꯒ ꯊꯨꯝꯒꯨꯝꯕ ꯌꯥꯛꯄ ꯑꯗꯨꯃꯥꯏꯅ ꯌꯥꯝ ꯇꯧꯒꯜꯂꯦꯕ
ꯑꯁ ꯑꯩꯅ ꯊꯣꯡꯕꯅꯤꯀꯣ
ꯎꯝ
ꯃꯤꯁꯤꯡꯁꯦ ꯂꯣꯏꯅ ꯑꯩꯒꯤ ꯄꯨꯟꯁꯤꯗ ꯑꯁ ꯑꯍꯥꯟꯕꯅꯤ ꯑꯍꯥꯟꯕ
ꯑꯁ ꯑꯍꯥꯟꯕꯅꯦ ꯆꯥꯕꯗ ꯍꯥꯎꯇ꯭ꯔꯤꯁꯦꯅ ꯍꯥꯏꯔꯝꯕꯅꯦꯕꯀꯣ
ꯑꯩꯈꯣꯏꯗꯤ ꯑꯜꯇ꯭ꯔꯥ ꯅꯨꯡ ꯑꯗꯨꯒ ꯑꯗꯨꯝꯇ ꯄ꯭ꯔꯣꯒ ꯌꯥꯎꯗꯦ ꯑꯩꯈꯣꯏꯗꯤ ꯑꯦꯁ ꯁꯤꯔꯤꯁꯇꯅ ꯂꯩꯌꯦ
ꯑꯁ ꯑꯗꯨꯃꯥꯏꯅ ꯇꯧꯕꯅꯗ ꯇꯁꯦꯡꯅ ꯍꯥꯏꯕ ꯀꯥꯟꯗ ꯑꯗꯨꯗꯤ ꯑꯩ ꯋꯥꯊꯤ ꯍꯧꯔꯛꯀꯅꯤꯀꯣ
ꯅꯪ ꯑ ꯑꯁ ꯀꯔꯤꯅꯣ ꯑꯩꯈꯣꯏꯗꯤ
ꯖꯣꯕꯂꯦꯁꯅꯦꯕ ꯖꯣꯕ ꯀꯥꯔꯇꯤ ꯄꯥꯏꯔꯝꯒꯅꯤꯗ
ꯑ ꯍꯥ ꯖꯣꯞꯀꯁꯨ ꯖꯣꯞꯀ ꯄꯥꯏꯗꯦ
ꯅꯣꯏ ꯐꯦꯃꯤꯂꯤꯒꯤ ꯂꯩꯇ꯭ꯔꯣ
ꯑꯦ ꯑꯩꯈꯣꯏꯗꯤ ꯑꯗꯨꯃꯥꯏꯅ ꯒꯣꯔꯃꯦꯟꯒꯤ ꯀ ꯀꯩꯅꯣ ꯊꯕꯛ ꯇꯧꯗꯦ
ꯑꯁ ꯖꯣꯕ ꯀꯥꯔꯗꯇꯤ ꯒꯣꯔꯃꯦꯟꯒꯤ ꯅꯠꯇꯦꯍꯦ
ꯑꯗꯨ ꯑꯗꯨꯁꯨ ꯁꯤꯁꯨ ꯁꯀꯤꯝ ꯁ꯭ꯀꯤꯝꯒꯨꯝꯕꯅꯦꯕꯀꯣ
ꯁꯔꯀꯥꯔꯒꯤꯅꯤꯍꯦ ꯒꯣꯔꯃꯦꯟꯒꯤ ꯅꯠꯇꯦ ꯁꯔꯀꯥꯔꯒꯤꯅꯦꯕ
ꯑꯩꯉꯣꯟꯗ ꯌꯧꯔꯤꯁꯦ ꯑꯙꯥꯔ ꯀꯥꯔꯗꯤ ꯂꯩꯑꯦ ꯂꯩꯑꯦ
ꯑꯗꯥꯔ ꯀꯥꯔꯗꯠꯇꯤ ꯌꯧꯔꯕ
ꯎꯝ
ꯕꯣꯇꯔ ꯀꯥꯔꯠꯇꯨꯁꯨ ꯂꯩꯔꯝꯃꯅꯤ
ꯕꯦꯇꯔ ꯀꯠ ꯌꯥꯎꯗꯦꯗ
ꯌꯥꯝ ꯄꯥꯏꯁꯜꯂꯨꯅꯨꯀꯣ ꯍꯧꯖꯤꯛ ꯐꯔꯛ ꯌꯥꯝ ꯇꯥꯕꯅꯦ
ꯅꯪꯗꯤ ꯌꯨꯝꯗ ꯑ ꯍꯣꯏ ꯌꯨꯝꯗ ꯂꯩ ꯍꯣꯏ
ꯅꯣꯏ ꯃꯤ ꯀꯌꯥ ꯂꯩꯒꯦ ꯐꯦꯃꯤꯂꯤ
ꯑꯩꯈꯣꯏꯁꯦ ꯁꯕꯦꯟ ꯁꯕꯦꯟ ꯂꯩꯌꯦ
ꯑꯁ ꯌꯥꯝꯃꯤꯅꯦ
ꯑ ꯌꯥꯝꯗꯦꯗ
ꯌꯥꯝꯃꯦꯍꯦ ꯑꯩꯈꯣꯏꯗꯤ ꯃꯤ ꯑꯩꯈꯣꯏꯗꯤ ꯃꯤ ꯇꯔꯥꯅꯦ ꯌꯥꯝꯗꯦ ꯑꯩꯈꯣꯏꯗꯤ ꯇꯔꯥ ꯈꯛꯇꯅꯦꯕ ꯑꯩꯈꯣꯏꯅ ꯅꯣꯏꯅ ꯁꯕꯦꯟꯁꯤ ꯌꯥꯝꯃꯦꯕ ꯅꯣꯏꯅꯦ
ꯅꯪꯒꯤ ꯁꯤꯕ꯭ꯂꯤꯡꯁ ꯇꯔꯥꯔꯣ
ꯑꯩ ꯁꯤꯕ꯭ꯂꯤꯡꯁ ꯅꯤꯄꯥꯟ
ꯑꯁꯤ ꯑꯁꯤꯒꯤ ꯃꯅꯨꯡꯗꯅꯦ ꯋꯥ ꯇꯁꯦꯡꯅ ꯍꯥꯏꯌꯨ ꯍꯥꯏꯌꯦ ꯅꯠꯇ꯭ꯔꯗꯤ ꯌꯥꯔꯣꯏ ꯍꯥꯏꯕ
ꯑꯁꯦꯡꯕꯅꯤꯅꯦ ꯍꯥꯏꯁꯦ ꯅꯤꯄꯜꯅꯤꯅꯦ ꯅꯤꯄꯥꯜ ꯃꯅꯨꯡꯗꯨꯗ ꯏꯃꯥ ꯏꯄꯥ ꯄꯁꯜꯂꯒ ꯇꯔꯥ ꯅꯤꯅꯦ
ꯑꯩꯅ ꯍꯥꯏꯁꯦ ꯅꯪ ꯊꯥꯖꯗ꯭ꯔ ꯃꯥꯜꯂꯤꯅꯦ
ꯑꯗꯣ
ꯀꯥꯎꯟ ꯇꯧꯔꯛꯁꯤꯔ ꯀꯥꯎꯟ ꯀꯥꯎꯟ ꯇꯧꯔꯛꯁꯤꯔꯕ
ꯌꯥꯔꯅꯤꯗ
ꯑꯗꯨꯅꯤꯅꯦ ꯑꯁꯦꯡꯕ ꯍꯥꯏꯔꯁꯨ ꯊꯥꯖꯗꯦ ꯍꯥꯏꯔꯛꯏꯗꯤ ꯑꯩꯁꯨ ꯒ꯭ꯌꯥꯟ ꯇꯥꯗ꯭ꯔꯦꯕ
ꯅꯪꯁꯦ ꯀꯃꯥꯏꯅꯤꯀꯣ
ꯑꯩꯗꯤ ꯀꯥꯃꯩꯅꯦ ꯍꯣꯏ ꯅꯤꯌꯃꯩ ꯅꯠꯇꯦ ꯀꯥꯃꯩꯅꯦ
ꯀꯗꯥꯏꯗꯒꯤ ꯅ꯭ꯌꯨꯃꯩꯅꯣꯗ ꯃꯥꯏ ꯅꯠꯇꯦ ꯀꯗꯥꯏꯗ ꯅꯪ ꯑꯩ
ꯕꯣꯜ ꯌꯦꯡꯕ꯭ꯔꯣ
ꯑꯍꯥ ꯌꯦꯡꯗꯦ
ꯀꯩꯒꯤꯅꯣ
ꯑꯁ ꯋꯥꯛ ꯋꯥꯛ ꯑꯥꯎ ꯑꯃ ꯌꯦꯡꯗꯦ ꯌꯦꯡ
ꯋꯥꯔꯜ ꯀꯞ ꯌꯦꯡꯉꯣ ꯋꯥꯔꯜ ꯀꯞ ꯌꯦꯡꯉꯣ ꯍꯥꯏꯕ ꯅꯠꯇꯦꯅꯦ ꯃꯦꯠꯁꯇꯨ ꯌꯦꯡꯉꯣ ꯍꯥꯏꯕꯅꯤꯅꯦꯍꯦ ꯀꯔꯤꯅꯣꯅꯦꯍꯦ
ꯑꯗꯨ ꯌꯦꯡꯗꯦꯕ
ꯀꯩꯒꯤꯅꯣꯕ
ꯌꯦꯡꯅꯤꯡꯗꯕ
ꯔꯣꯅꯥꯜꯗꯣꯒꯤ ꯐꯦꯟꯁ ꯅꯠꯇꯕ꯭ꯔꯥ
ꯔꯣꯅꯤꯜꯒꯤ ꯔꯣꯅꯤꯜꯗꯣꯒꯤꯁꯨ ꯅꯠꯇꯦ ꯃꯦꯁꯤꯒꯤꯁꯨ ꯅꯠꯇꯦ
ꯑꯁ ꯑꯗꯨꯗꯤ ꯀꯩꯅꯣꯒꯤ ꯑꯣꯏꯔꯝꯅꯧ ꯃꯥꯜꯂꯦ ꯑꯕꯥꯄꯦꯒꯤ ꯑꯣꯏꯔꯗꯧ ꯃꯥꯜꯂꯦ
ꯕꯥꯞꯄꯦꯒꯤꯁꯨ ꯅꯠꯇꯦ ꯑꯩꯁꯦ ꯑꯩꯒꯤ ꯎꯝ ꯑꯩꯅ ꯈ꯭ꯋꯥꯏꯅ ꯄꯥꯝꯖꯕꯗꯤ ꯐꯨꯠꯕꯣꯜꯅꯤꯕꯀꯣ
ꯎꯝ ꯈ꯭ꯋꯥꯏ ꯄꯥꯝꯖꯕ ꯐꯨꯠꯕꯣꯜ ꯑꯣꯏꯔꯒ ꯌꯦꯡꯗꯕ
ꯎꯝ ꯌꯦꯡꯗꯦ ꯑꯗꯣ ꯑꯗꯨ ꯌꯦꯡꯕ ꯀꯥꯟꯗ ꯁꯥꯅꯅꯤꯡꯕ ꯑꯗꯨꯅꯅꯤ
ꯁꯥꯟꯅꯒꯗꯕꯅꯤ ꯌꯦꯡꯉ ꯌꯦꯡꯉ ꯁꯥꯟꯅꯒꯗꯕꯅꯤ ꯀꯩꯅꯣ
ꯎ ꯑꯁ ꯌꯦꯡꯅꯤꯡꯉꯗ ꯑꯩꯁꯦ ꯁꯥꯟꯅꯅꯤꯡꯕ ꯑꯗꯨꯅ ꯌꯦꯡꯅꯤꯡꯗꯕ
ꯂꯝꯄꯥꯛ ꯂꯝꯄꯥꯛ ꯂꯩꯇꯕ꯭ꯔꯕ ꯒ꯭ꯔꯥꯎꯟ ꯂꯩꯇꯕ꯭ꯔꯕ
ꯌꯦꯡꯉꯦ ꯁꯅꯥꯔꯦ ꯑꯥ ꯌꯦꯡꯗꯦ ꯁꯥꯟꯅꯅꯤꯡꯉꯤ ꯁꯅꯕꯅꯤ ꯁꯅꯥ ꯀ ꯏꯝꯐꯥꯜꯁꯨ ꯈꯨꯃꯟ ꯈꯨꯃꯟ ꯂꯝꯄꯥꯛꯇꯁꯨ ꯇꯣꯏ ꯇꯣꯏꯅ ꯆꯠꯂꯦ
ꯅꯣꯡꯃ ꯁꯥꯟꯅꯃꯤꯟꯅꯁꯦ
ꯌꯥꯏꯗ
ꯈꯨꯃꯟ ꯂꯝꯄꯥꯛꯇ ꯅꯠꯇ꯭ꯔꯒ ꯑꯩꯈꯣꯏꯁꯦ ꯀꯩꯅꯣ ꯒ꯭ꯔꯥꯎꯟ ꯑꯃꯗ ꯅꯣꯡꯃ ꯍꯥꯏꯌꯔ ꯇꯧꯔꯒ ꯇꯐ ꯒ꯭ꯔꯥꯎꯟꯒꯨꯝ ꯑꯃꯗ ꯍꯥꯏꯌꯔ ꯇꯧꯔꯒ ꯁꯥꯟꯅꯕ ꯌꯥꯏꯌꯦꯅ ꯃꯤ ꯈꯔ ꯀꯂꯦꯛꯁꯟ ꯇꯧꯔꯒ
ꯎꯝ ꯎꯝ ꯌꯥꯏ ꯌꯥꯏ
ꯇꯔꯐ ꯈꯣꯏꯗ ꯄꯨꯡ ꯑꯃꯗ ꯂꯤꯁꯤꯡ ꯑꯃ ꯑꯗꯨꯃꯥꯏꯅ ꯂꯧꯔꯝꯒꯅꯤ ꯂꯤꯁꯤꯡ ꯑꯃ ꯍꯦꯟꯒꯗ꯭ꯔꯥ
ꯎꯝ ꯑꯩꯈꯣꯏ ꯂꯩꯕ ꯃꯐꯝꯗ ꯂꯤꯁꯤꯡ ꯑꯃꯅꯤ
ꯇꯔꯨꯡ ꯂꯣꯝꯗꯔꯣ ꯇꯔꯨꯡꯗꯁꯨ ꯑꯗꯨꯃꯥꯏꯅ ꯂꯩꯅꯤꯅꯦ ꯇꯔꯨꯡ ꯅꯩꯀꯥꯂꯣꯡꯒꯤ ꯀꯥꯔꯛꯈꯤꯗ
ꯑꯩꯁꯣ ꯍꯧꯖꯤꯛꯀꯥꯟꯗꯤ ꯎꯝ ꯎꯝ ꯇꯔ ꯀꯣꯝꯁꯨ ꯌꯥꯝꯕꯅꯤꯅꯀꯣ
ꯍꯣꯏ ꯇꯔꯔꯥꯎ ꯅꯠꯇ꯭ꯔꯁꯨ ꯒ꯭ꯔꯥꯎꯟ ꯑꯃꯗ ꯍꯦꯛꯇ ꯑꯗꯨꯝ ꯁꯥꯟꯅꯕ ꯌꯥꯏꯗ ꯒ꯭ꯔꯥꯎꯟ ꯁꯤ ꯐ꯭ꯔꯤ ꯌꯥꯝ ꯂꯩꯗ ꯒ꯭ꯔꯥꯝꯒꯤꯗꯤ ꯋꯥꯠꯇꯦ ꯑꯩꯈꯣꯏꯗ ꯁꯪꯗꯕꯩ ꯋꯥꯅꯤ
ꯑꯝ
ꯅꯣꯡꯃ
ꯑꯗꯣ ꯑꯩ ꯍꯧꯖꯤꯛꯀꯥꯟꯁꯦ ꯑꯩ ꯍꯧꯖꯤꯛꯀꯥꯟꯁꯦ ꯑꯥꯎꯠ ꯑꯣꯐ ꯏꯟꯗꯤꯌꯥ ꯂꯩꯌꯦꯕ
ꯑꯣ ꯃꯄꯥꯟ ꯑꯃ ꯂꯩꯕ꯭ꯔꯥ ꯑꯃꯨꯛ ꯑꯃꯨꯛ ꯂꯥꯛꯄ ꯀꯥꯟꯗ ꯁꯥꯟꯅꯔꯒ ꯂꯣꯏꯔꯒꯅ
ꯊꯥ ꯗꯤꯁ ꯃꯟꯠ ꯅꯠꯇꯕ ꯅꯦꯛꯁ ꯃꯟꯒꯨꯝꯕ ꯀꯣ
ꯑꯝ ꯑꯃꯨꯛ ꯂꯥꯛꯀꯅꯦ ꯍꯥꯏꯕ
ꯑꯗ‌ꯣ ꯎꯝ ꯅꯪꯗꯤ ꯕꯣ
ꯀꯔꯤꯑꯕ ꯇꯥꯕ꯭ꯔꯣ ꯍꯜꯂꯣ ꯀꯔꯤꯅꯣꯅꯦ ꯇꯧꯔꯤꯁꯤꯕꯣ ꯍꯜꯂꯣ